ꯍꯜꯂꯣ ꯍꯥꯎ ꯇꯥꯏ
ꯒꯒ ꯇꯣ
ꯕꯣ ꯉꯁꯤꯁꯨ ꯕꯣꯜ ꯂꯩꯕ꯭ꯔꯥ ꯍꯥꯏꯁꯦ
ꯀꯥꯏ ꯐꯅꯣ
ꯀꯅꯥꯥꯏ ꯐꯦꯅꯣꯕ ꯑꯩꯗꯤ
ꯑꯩꯗꯤ ꯕꯣꯜꯗꯤ ꯌꯦꯡꯗꯦꯗ ꯑꯗꯣ ꯍꯣꯏ ꯄꯥꯝꯕꯕꯨꯗꯤ ꯃꯦꯁꯤ ꯄꯥꯝꯃꯦ
ꯌꯦ ꯉꯔꯥꯡ ꯅꯩꯈ꯭ꯔꯦꯒ ꯑꯁꯤꯅ
ꯎꯝ ꯅꯈ꯭ꯔꯦ ꯅꯈ꯭ꯔꯦ
ꯐꯥꯟꯅꯩꯁꯦ ꯑꯇꯩ ꯀꯔꯤꯝ ꯅꯠꯇꯦꯗ ꯖꯨꯍꯔ ꯁꯦꯜ ꯃꯥꯡꯕꯗꯨꯒꯤꯅꯤꯗ ꯖꯨꯍꯔ ꯀꯥꯏꯅ ꯖꯨꯍꯔꯅꯕ ꯃꯥꯟꯅꯕꯅꯤ ꯑꯃꯨꯛ ꯐꯨꯠꯕꯣꯜ ꯕꯦꯠ ꯊꯥꯕꯩꯅꯦ
ꯎꯝ
ꯃꯦ ꯃꯦꯅꯛ ꯀꯩ ꯃꯤ ꯀꯧꯒ
ꯑꯁ ꯎꯝ ꯀꯩꯅꯣꯝ ꯌꯦꯡꯉꯣ ꯎꯝ ꯑ ꯍꯣꯏꯀꯣ ꯑꯝꯇ ꯆꯪꯉꯣ ꯑꯁꯣꯝꯗ
ꯑꯗꯨꯝ ꯀꯩꯝ ꯆꯪꯕ ꯀꯩꯝ ꯀꯥꯏꯗꯕ꯭ꯔꯣ
ꯅꯪ ꯑꯃꯗꯨꯅ ꯀꯩꯝꯇ ꯇꯥꯛꯄꯤꯔꯛꯇꯕ꯭ꯔꯥ
ꯍ
ꯑꯃꯗꯨꯅ ꯀꯔꯤꯝ ꯇꯥꯛꯄꯤꯗꯕ꯭ꯔꯥ
ꯇꯥꯛꯇꯦ ꯃꯤ ꯀꯔꯤꯝ ꯇꯥꯛꯇꯦ ꯅꯪꯅ ꯇꯥꯛꯑꯣꯏ ꯉꯁꯥꯏꯁꯨ ꯇꯥꯛꯇꯦ
ꯎ ꯃꯥꯅꯗꯤ ꯅꯪ ꯅꯪꯗꯤ ꯍꯥꯟꯅꯗꯒꯤ ꯄꯥꯏꯔꯕꯅꯦ
ꯀꯗꯥꯏ ꯑꯩꯅ ꯍꯥꯏꯗꯣꯏ ꯅꯉꯣꯟꯗ ꯍꯥꯟꯅꯒꯤꯗꯤ ꯑꯩꯅ ꯉꯁꯥꯏ ꯑꯃ ꯋꯥ ꯉꯥꯡꯕꯤꯗꯣ ꯑꯗꯨꯅꯦꯕ ꯋꯥꯔꯤꯒꯤꯗꯤ ꯒꯌꯥꯟ ꯇꯥꯗꯦ ꯑꯩꯁꯨ
ꯑꯩꯅꯅꯦ ꯃꯉꯣꯟꯗ ꯍꯪꯉꯦꯕꯀꯣ ꯅꯪꯁꯦ ꯎꯝ ꯃꯥꯗꯤ ꯂꯣꯏ ꯈꯪꯉꯕ꯭ꯔꯥ ꯍꯥꯏꯇꯥꯅꯦ ꯃꯥꯗꯤ ꯈꯪꯉꯕꯅꯦꯍꯦ ꯃꯥꯗꯤ ꯍꯥꯟꯅꯗꯒꯤ ꯄꯥꯏꯕꯅꯦꯅ ꯍꯥꯏꯔꯛꯑꯦꯕ
ꯑ ꯑꯗꯨ ꯅꯨ ꯄꯤꯗ ꯁꯤꯦꯔꯟꯇ꯭ꯔꯅ ꯇꯛꯁꯟꯂꯦ ꯁꯤꯔ ꯊꯧꯖꯟꯗꯅ ꯇꯧꯗꯣꯏ ꯂꯝꯗꯥꯁꯤ ꯆꯦꯡꯗꯥꯁꯤꯒ
ꯑꯗꯨꯗ ꯑꯩꯅ ꯑꯣ ꯑꯗꯨꯗꯤ ꯍꯥꯏꯗ꯭ꯔꯁꯨ ꯌꯥꯃꯅꯤꯅ ꯎꯝ ꯑꯗꯨꯗꯤ ꯅꯪ ꯂꯣꯏ ꯈꯪꯉꯝꯃꯅꯤꯅꯅꯦ ꯑꯩꯅ ꯈꯟꯕ
ꯑꯗꯣ ꯁꯤ ꯂꯣꯏꯨ ꯄꯨ ꯇꯥꯁꯤ ꯀꯩꯗꯧꯒꯦ ꯑꯦ ꯕꯤ ꯁꯤ ꯕꯤꯗ ꯄꯨꯔ ꯅꯩꯅꯔꯁꯦ ꯀꯩꯅꯣ ꯅꯉꯣꯟꯗ ꯍꯪꯒꯦ ꯇꯧꯔꯝꯕꯗꯀꯣ ꯀꯩꯅꯣ ꯑꯩꯅ ꯍꯪꯒꯦ ꯇꯧꯔꯝꯕꯗꯨ ꯄꯥꯎ ꯊꯣꯛꯈ꯭ꯔꯦ ꯏꯁꯩ ꯑ ꯑꯃꯝꯇ ꯁꯛꯎꯨꯗ꯭ꯔꯥ
ꯎꯝ
ꯑꯦ ꯑꯗꯨꯗꯤ ꯀ꯭ꯋꯥ ꯀꯩꯊꯦꯜ ꯕꯖꯥ ꯍꯥꯏꯗꯤ ꯅꯪ ꯁꯥꯟꯇꯅꯤꯗꯣ ꯈꯪꯕ꯭ꯔꯥ
ꯈꯪꯗꯦ
ꯃꯥꯔꯨ ꯀ ꯇꯧꯕꯤꯗꯣ ꯍꯦ
ꯈꯪꯗ꯭ꯌꯦ
ꯄꯥꯟꯗꯗꯤ ꯈꯪꯕ꯭ꯔꯥ
ꯈꯪꯗꯦ
ꯅꯪ ꯅ ꯍꯣꯡꯒ ꯄꯥ ꯀꯥꯏꯁꯗꯔ ꯅꯪ ꯍꯣꯡ ꯍ ꯃꯍꯒ ꯏꯦ ꯃꯆꯥ ꯃꯆꯤꯟ ꯂꯩꯅꯤꯌꯦ ꯀꯩꯅꯣꯒꯤ ꯍꯣꯃꯝꯅꯤ ꯃꯥ ꯄꯥꯝꯕ ꯃꯌꯨꯝꯗꯒꯤ ꯃꯄꯥꯥꯏ ꯀꯌꯥ ꯊꯣꯛꯇꯧ ꯃꯥꯜꯂꯦ ꯃꯁꯛ ꯊꯤꯕꯩ
ꯍꯁ ꯍ ꯀꯤꯟ ꯆꯅꯤꯀ
ꯑꯗꯣ ꯍꯥꯏꯠꯁꯦ ꯀꯩꯅꯣ ꯋꯥꯡꯕ꯭ꯔꯗꯣ ꯎꯝ ꯐꯥꯏꯚ ꯄꯣꯏꯟ ꯁꯤꯛꯁ ꯐꯥꯏꯚꯣꯏ ꯐꯥꯏꯚꯃꯥꯏ ꯋꯥꯡꯕꯣꯕ
ꯐꯣꯔ ꯈꯔ ꯍꯦꯜꯂꯦ ꯐꯥꯏꯚ ꯄꯣꯏꯟ ꯐꯣꯔ ꯈꯔ ꯍꯦꯜꯂꯦ
ꯏꯅꯦ ꯃꯖꯥꯅꯤꯅꯦ ꯑꯗꯨꯗꯤ ꯀꯩꯅꯣꯒ ꯑꯗꯨꯝ ꯃꯥꯟꯅꯔꯝꯅꯤ ꯅꯪꯒꯤ ꯇꯃꯥꯟꯅ ꯗꯣꯁꯀ ꯃꯅꯦ ꯅꯨꯅꯨꯡꯃꯥꯟ
ꯇꯅꯥꯏꯉꯣꯟꯈꯤꯇꯪꯒꯦꯂꯦ
ꯑ ꯍꯒꯗ ꯃꯥ
ꯃꯥꯗꯤ ꯋꯥꯡꯉꯤꯗꯨꯗꯤ
ꯃꯃꯗꯨ ꯍ ꯅꯨ ꯋꯥꯅꯤ ꯋꯥꯅꯦ
ꯑꯣ ꯅꯨꯄꯥꯗꯤ ꯋꯥꯡꯒꯗꯕꯅꯤ ꯀꯩꯅꯣ
ꯃꯥꯅꯦ ꯋꯥ ꯇꯝꯅꯤ ꯃꯥꯅꯦꯅꯔ ꯐꯔ ꯃꯥꯅꯤ ꯋꯥꯉ ꯁꯨꯁꯤꯛꯇ꯭ꯔꯦ ꯋꯥꯅꯦ
ꯀꯩꯅꯣꯍꯦ ꯁꯤꯠ ꯇ ꯋꯣꯍꯥ
ꯑꯁ ꯀꯨꯏꯔꯦꯍꯦ ꯊꯥꯗꯣꯛꯄ ꯅꯨꯄꯤ ꯑꯉꯥꯡ ꯋꯥꯈꯟꯒꯗꯤ ꯆꯍꯤ ꯇꯔꯨꯛ ꯁꯨꯔꯦꯕꯅꯦ
ꯑꯁ ꯅꯨꯡꯉꯥꯏꯇꯦꯗ
ꯇꯨ ꯅꯪꯁꯣ ꯅꯔꯣꯟꯗꯣ ꯈꯣꯏꯔ ꯋꯥꯅꯦ
ꯈꯣꯏꯔꯣꯏ ꯇꯥꯜꯂꯤ
ꯁ꯭ꯀ꯭ꯔꯥ ꯑꯁꯤ ꯋꯥꯔꯤ ꯁꯥꯟꯅꯕ ꯅꯨꯡꯉꯥꯏꯅꯕ ꯁꯤ ꯈꯣꯏꯔ ꯉꯇ ꯇ
ꯇꯦꯔꯥꯕꯖꯥꯔꯗꯒꯤ
ꯎꯝ
ꯑ ꯌꯥꯝꯅ ꯗ ꯈꯥ ꯍꯗꯗ
ꯑꯁ ꯂꯤꯂꯤ ꯂꯩꯇꯦꯡ ꯂꯩꯔꯤꯗꯤ ꯈꯪꯕ꯭ꯔꯥ
ꯈꯪꯉꯦ
ꯑꯗꯨꯒꯤ ꯅꯥꯀꯝ ꯂꯩꯅꯤ ꯇꯨ ꯇꯨꯒꯤ ꯅꯥꯀꯟꯗꯅꯤ
ꯐꯔꯦ ꯐꯔꯦ ꯅꯣꯏ ꯉꯁꯤ ꯅꯨꯡꯗꯥꯡ ꯍꯤꯟꯖꯥꯡ ꯊꯣꯡꯗꯕ꯭ꯔꯥꯕ ꯎꯇꯤ ꯆꯥꯏꯗꯣ
ꯍꯣꯏ ꯑꯁꯥꯏꯁꯤ ꯊꯠ ꯎ ꯒꯦꯝꯁꯨ ꯁꯥꯟꯗꯕ꯭ꯔꯅꯦ
ꯁꯥꯟꯅꯗꯦ ꯂꯨꯗꯣ ꯁꯥꯟꯅꯩ
ꯏꯂ ꯇꯅ ꯌꯥꯔꯣꯢꯗ
ꯍꯝ ꯍꯝ
ꯎꯝ ꯀꯥꯏꯒꯤꯅꯣ ꯅꯪꯅ ꯁꯦꯠꯇ ꯂꯩ ꯀꯌꯥꯝ ꯀꯨꯢꯔꯦ ꯁꯦꯠꯠꯇꯕ
ꯀꯨꯏꯔꯦ ꯑꯩꯗꯣ ꯎ ꯂꯦꯡꯒꯥ ꯑꯝꯇ ꯊꯦꯡꯅꯗꯦꯅꯦ ꯀꯩꯅꯣ ꯉꯥꯛꯇ ꯊꯦꯡꯅꯩꯅꯦ ꯩꯑꯩ ꯇ꯭ꯋꯦꯟꯇꯤ ꯊ꯭ꯔꯤ ꯇ꯭ꯋꯦꯟꯇꯤ ꯇꯨ
ꯅꯪ ꯄꯥꯝꯃꯤꯁꯤꯅ ꯀꯌꯥꯅꯣꯕ
ꯄꯥꯝꯗꯦꯗꯥ ꯍꯥꯏꯌꯦ ꯀꯩꯁꯨ
ꯅꯩꯗꯅ ꯁꯨꯝ ꯅꯪꯒꯤ ꯂꯩꯖꯩꯗꯅꯪ ꯆꯍꯤ ꯄꯥꯝꯕ꯭ꯔꯥ ꯑꯍꯟ ꯄꯥꯝꯕ꯭ꯔꯥ ꯅꯪꯉꯣꯟ ꯆꯅꯤ ꯄꯥꯝꯕ꯭ꯔꯥ ꯍꯥꯏꯕ ꯑꯃ
ꯑꯩꯗꯤ ꯖꯨꯅꯌꯔ ꯄꯥꯝ
ꯑꯗꯨꯗꯤꯌꯥ ꯄꯥꯃꯦ
ꯎꯝ
ꯑꯗꯣ ꯖꯨꯅꯤꯌꯥꯔ ꯊꯦꯡꯅꯔ ꯅꯪꯅ ꯀꯔꯤꯒꯤ ꯀꯣꯏꯗꯕ꯭ꯔꯥ ꯀꯔꯤ
ꯍꯣꯏ ꯀꯩꯅꯣꯕꯨꯗꯤ ꯇꯧꯋꯦꯀꯣ
ꯎ
ꯎꯝ ꯅꯣꯏꯒꯤ ꯇꯦꯔꯥꯗ ꯀꯩꯅꯣꯗ ꯑꯦꯛꯁꯂꯦꯟꯁꯅ ꯑꯃ ꯂꯩꯕꯗꯣ ꯈꯪꯕ꯭ꯔꯥ
ꯀꯔꯤ
ꯑꯦꯛꯁꯦꯂꯦꯟꯁ ꯑꯃ ꯂꯩꯕꯗꯣ ꯇꯦꯔꯥ
ꯀꯔꯥꯢꯗꯩ ꯑꯦꯛꯁꯤꯂꯦꯟꯁ ꯂꯩꯕꯥ ꯇꯦꯔꯥꯗ
ꯇꯦꯔꯥ ꯀꯩꯅꯣꯝ ꯍꯥꯏꯕꯅꯤꯗ ꯂꯧꯀ꯭ꯔꯥꯛꯐꯝ ꯍꯥꯏꯕ꯭ꯔꯥ ꯂꯩ ꯌꯥꯔꯦ ꯂꯧ ꯄꯨꯡꯕꯦꯇꯥꯏꯅꯝ
ꯂꯩꯅꯦ ꯂꯧꯀꯥꯎꯕꯝ ꯁ꯭ꯀꯨꯜꯂꯕ
ꯅꯠꯇꯦ
ꯀꯩ ꯐꯣꯠꯅꯣꯕ
ꯀꯦꯐꯦ ꯑꯃ ꯂꯩꯔꯤꯗꯨꯗꯤ
ꯀꯦꯐꯦ꯫
ꯑ ꯕꯤꯜꯗꯤꯡ ꯑꯣꯏꯕꯗꯣ꯫
ꯂꯩꯔꯝꯅꯤ ꯆꯠꯇꯝꯅꯤꯅ ꯈꯪꯗꯦ ꯑꯩꯖꯨ꯫
ꯏꯁ ꯁꯤꯕꯨ ꯇꯦꯔꯥꯅꯤ ꯅꯪꯖꯨ ꯅꯪꯖꯨ
ꯇꯦꯔꯥꯒꯤ ꯂꯧꯀ꯭ꯔꯥꯛꯄꯝ ꯂꯧꯀ꯭ꯔꯥꯛꯄꯝ꯫ ꯂꯧꯀ꯭ꯔꯥꯛꯄꯝ ꯂꯩꯀꯥꯏꯗ ꯑꯦꯁꯂꯤꯁ ꯀꯧꯕ ꯀꯦꯐ ꯐꯤꯜ ꯂꯩꯔꯝꯕ ꯌꯥꯏ ꯑꯗꯣ ꯑꯩ ꯆꯪꯗꯕꯅꯤꯅ ꯈꯪꯗꯦ꯫ ꯏꯃꯥ ꯂꯧꯀ꯭ꯔꯥꯛꯄꯝꯖꯦ ꯀꯔꯝꯕꯅꯣ ꯁꯤꯒꯤꯁꯦ ꯅꯠꯇ꯭ꯔꯣ ꯏꯆꯟ ꯊꯣꯏꯒꯤꯗꯣ ꯍꯥ꯫ ꯂꯧꯀꯔ꯭ꯥꯛꯄꯝ ꯆꯦ ꯆꯟ ꯊꯣꯏꯕꯤꯗꯣ ꯅꯠꯇ꯭ꯔꯣ ꯃꯥꯅꯦ ꯑꯗꯨꯗ ꯀꯥꯏ ꯑꯣꯏꯗ ꯀꯌꯥꯃ ꯆꯪꯁꯪꯒ ꯍꯥꯏ ꯆ
ꯑ ꯏꯆꯟ ꯇꯣꯏꯍꯣꯢꯁꯦ ꯂꯧ ꯀ꯭ꯔꯥꯛꯄꯝ ꯆꯤꯡꯕ꯭ꯔꯥ
ꯑꯥ ꯅꯣꯏ ꯆꯠꯂꯒ ꯍꯦꯛ ꯑꯣꯏꯔꯣꯝ ꯑꯣꯏꯔꯣꯝ ꯊꯦꯛꯄꯒꯤ ꯍꯦꯛ ꯃꯆꯤꯟꯒꯤꯗꯨꯔꯣ
ꯑꯥ ꯈꯤꯇꯪꯗꯤ ꯊꯦꯛꯑꯒ ꯑꯃ ꯆꯪꯉꯛꯑ ꯑꯃ ꯂꯩꯕꯅꯦ
ꯑ ꯈꯪꯉꯦ ꯑꯗꯨ ꯀꯩꯗꯧꯔꯕ
ꯑꯗ ꯑꯗꯨꯝ ꯆꯪꯉꯦ ꯑꯩ
ꯀꯩꯗꯧ ꯆꯪꯉꯤꯕ ꯅꯪꯗꯤ
ꯑꯦ ꯀꯣꯐꯤ ꯊꯛꯄ ꯆꯪꯉꯤꯅꯤ ꯀꯩꯅꯣ꯫
ꯀꯣꯐꯤꯕꯨ ꯏꯅꯦꯗ ꯑꯗꯨꯝ ꯊꯛꯑꯖꯨ ꯌꯥꯕꯗꯨꯕꯨ꯫
ꯑꯗꯨꯗ ꯑꯩ ꯅꯠꯇꯦꯍꯦ ꯑꯩ ꯃꯤꯒ ꯊꯛꯄꯕꯨ ꯑꯩ ꯌꯨꯝꯗ ꯊꯛꯀꯗ꯭ꯔ꯫
ꯀꯩꯕ꯫
ꯃꯤꯒ ꯊꯛꯄꯅꯦ꯫
ꯑꯦ ꯈꯦꯜꯂꯦ ꯈꯦꯜꯂꯦ ꯈꯦꯜꯂꯦ ꯈꯜꯂꯦ ꯌꯥꯗ꯭ꯔꯦ꯫
ꯑꯩꯒꯤ ꯇ꯭ꯋꯦꯟꯇꯤ ꯊ꯭ꯔꯤꯒꯤ ꯅꯅꯥꯎꯒ꯫
ꯍꯧꯖꯤꯛ ꯍꯧꯖꯤꯛ ꯂꯩꯔꯤꯕ꯭ꯔꯕ ꯔꯤꯂꯦꯁꯟꯖꯦ꯫
ꯂꯩꯇꯤꯌꯦ꯫
ꯍꯥꯟꯅꯒꯤ ꯋꯥꯔꯤꯔꯕ ꯅꯪꯉꯥꯡ ꯉꯤꯖꯦ꯫
ꯍꯥꯟꯅꯩ ꯅꯠꯇꯦ ꯍꯧꯖꯤꯛ ꯍꯧꯖꯤꯛꯀꯤꯅꯤ꯫
ꯀꯔꯤꯅꯣ ꯂꯩꯇꯦꯅꯦ ꯅꯪꯒꯤꯖꯦ ꯁꯤ ꯁꯤꯆꯨꯋꯦꯁꯟꯁꯤꯞ꯫ ꯀꯤ ꯋꯥꯔꯤꯅꯤꯅꯦ꯫
ꯅꯠꯇꯦ ꯑꯩꯉꯣꯟꯗ ꯆꯦꯆꯦ ꯀꯧꯋꯦꯃꯤ ꯅꯪꯕꯣ꯫
ꯆꯦꯆꯦ ꯀꯧꯕꯗꯨꯕꯨ ꯅꯪꯅ ꯉꯥꯎꯔꯤꯔꯕ꯫
ꯉꯥꯎꯗꯦꯃꯤ ꯃꯤ ꯃꯤꯅ ꯂꯥꯛꯆꯕꯗꯨꯕꯨ ꯁꯨꯝ ꯀꯣ
ꯑꯗꯨ ꯑ ꯑ ꯑ ꯑꯗꯨꯗꯤ ꯑꯗꯨ ꯑꯗꯨ ꯄꯣꯠ ꯨ ꯁꯤꯆꯋꯦꯁꯟꯁꯤꯞ ꯇꯥꯗ꯭ꯔ ꯅꯕꯥꯏꯅꯤ ꯄꯥꯎ ꯐꯥꯎꯅꯔꯒꯗꯤ꯫
ꯐꯥꯎꯅꯗꯦ ꯑꯗꯨꯁꯨ꯫
ꯑ ꯑꯩ ꯈꯪꯗ꯭ꯔꯦ ꯑꯩ ꯈꯪꯗ꯭ꯔꯦ ꯅꯣꯏ ꯂꯞꯅꯔꯥꯡꯒꯤ ꯋꯥꯔꯤꯁꯦ꯫
ꯑꯦ ꯀꯩꯅꯣꯒꯤ ꯅꯍꯥꯟ ꯌꯥꯏ ꯁ꯭ꯀꯨꯜꯗ ꯏꯁꯩ ꯇꯧꯕꯗꯣ ꯌꯦꯡꯗ꯭ꯔꯣ꯫
ꯀꯤꯗꯥꯏ ꯆꯠꯇꯦꯃꯤ ꯑꯗꯨꯒꯨꯝꯕ꯫
ꯑꯁ ꯒ꯭ꯌꯥꯟ ꯌꯥꯝ ꯇꯥꯕ ꯑꯉꯥꯡꯅꯤꯅꯦ꯫
ꯎꯝ ꯆꯈꯣꯏ ꯑꯗꯨꯒꯨꯝꯕ ꯍꯥꯏ ꯐꯥꯏꯒꯤ ꯂꯥꯏꯞꯇ ꯌꯥꯎꯗꯦꯕ ꯖꯦꯟꯇꯦꯜꯃꯦꯟꯗ ꯂꯩꯌꯦꯕ꯫
ꯑꯩꯖꯦ ꯇꯅꯨ ꯀꯩꯅꯣ ꯃꯥ ꯅꯍꯥꯟ ꯃꯣꯏ ꯅꯍꯥꯟ ꯆꯠꯄꯗꯣ ꯊꯦꯡꯅꯔꯛꯇ꯭ꯔꯦꯅꯦ꯫
ꯑꯣ ꯇꯅꯨ ꯆꯠꯀꯨꯝ ꯇꯧꯕꯅꯤ ꯏꯁꯇꯦꯇꯁ ꯊꯥꯒꯠ ꯂꯛꯄꯅꯤ ꯇꯅꯨꯒ ꯌꯥꯝ ꯅꯨꯡꯁ ꯃꯤꯡꯒꯧ ꯁꯥꯒꯧꯖꯨ ꯑꯗꯨꯝ ꯍꯩꯅꯔꯦ ꯑꯩꯖꯨ ꯍꯧꯗꯛꯁꯦ꯫
ꯃꯥꯅꯗꯤ ꯐꯣꯟ ꯇꯧꯔꯛꯄꯅꯦꯕ ꯊꯦꯡꯅꯁꯦ ꯊꯦꯡꯅꯁꯦꯅ ꯑ ꯀ ꯃꯔꯛꯇꯨꯗ ꯃꯥꯅꯗꯤ ꯊꯦꯡꯅꯁꯦ ꯍꯥꯏꯔꯛꯄꯅꯦ ꯑꯩꯅꯅꯦ ꯊꯦꯡꯅꯗ꯭ꯔꯕ ꯑꯗ ꯑꯩꯁꯦ ꯑꯩꯁꯨ ꯍꯥꯏꯗꯤ ꯃꯣꯏꯗꯤ ꯆꯝꯖꯕꯅꯤꯗꯣ ꯑꯗ ꯑꯩ ꯁꯨꯝ ꯂꯥꯡꯁꯤꯜꯂꯨꯔꯒ ꯃꯥꯅ
ꯅꯪꯅ ꯍꯥꯏꯨ ꯊꯛꯆꯜꯂꯒ ꯉꯥꯎꯁꯟꯗꯣꯏꯅꯦ ꯅꯠꯇ꯭ꯔꯥ
ꯑ ꯑꯗꯨ ꯃꯥꯅ ꯀꯩꯅꯣꯝ ꯈꯟꯈ꯭ꯔꯅꯤꯅ ꯑꯩꯁꯦ ꯍꯦꯛ ꯋꯥꯗꯕ ꯃꯤ ꯁ꯭ꯋꯥꯏꯗ ꯌꯥꯝ ꯇꯧꯅꯨꯉ ꯅꯪꯀꯣ ꯅꯪ ꯁꯟꯅꯗꯅꯨꯅꯦ ꯍꯣꯏ
ꯀꯦꯔꯥ ꯀꯦꯔꯥꯁꯦ ꯂꯣꯏꯕ
ꯑꯩꯈꯣꯏ ꯀꯣꯂꯦꯖ ꯇꯝꯃꯤꯟꯅꯔꯝꯕꯅꯤꯗ ꯏꯃꯥꯟꯅꯕꯤ ꯏꯃꯥꯟꯅꯕꯤ ꯁꯨꯇꯤ ꯊꯂꯛꯄ ꯌꯥꯎꯕ ꯑꯗꯨꯅꯦ ꯑꯗꯩ ꯑꯩꯈꯣꯏ ꯖꯨꯅꯤꯌꯔ ꯑꯅꯤ ꯑꯃ ꯃꯣꯏꯔꯥꯡ ꯂꯣꯝꯗ ꯍꯥꯏꯒꯠꯂꯛꯑꯦꯕꯀꯣ
ꯗꯥꯏꯔꯦꯛ ꯄꯤꯌꯣ ꯏꯁꯤꯡ ꯍꯥꯏꯥꯏꯕ ꯑꯃ ꯂꯩꯗꯅ ꯑꯗꯨꯒ ꯑꯦꯅꯔꯖꯤ ꯗ꯭ꯔꯤꯡ ꯑꯃ ꯂꯩꯗꯅ ꯏꯁꯤꯗꯨ꯭ꯔꯕ ꯕꯤ ꯂ ꯍꯧꯕꯤꯗꯣ
ꯑꯧ꯫
ꯎꯝ
ꯇꯧꯒꯗꯝ ꯇꯧꯒꯗꯝ ꯆꯣꯡ ꯐꯟ ꯇꯧꯒꯗꯝ꯫
ꯆꯣꯡꯕꯗꯤ ꯆꯣꯡꯗꯦꯗ ꯐꯝꯃꯒ ꯑꯗꯨꯝ ꯂꯩꯌꯦꯕ꯫ ꯀꯣ ꯏꯁ꯭ꯇꯣꯜ ꯃꯅꯤꯡꯗ ꯑ ꯑꯗꯨꯒ ꯏꯁꯩꯗꯣ ꯀꯩꯅꯣ ꯐꯦꯂꯤꯛꯁ ꯐꯦꯂꯤꯛꯁ ꯁꯛꯄ ꯍꯧꯔꯛ
ꯑꯣ ꯌꯥꯏ ꯁ꯭ꯀꯨꯜ ꯍꯥꯏꯖꯦ ꯑꯣ ꯅꯍꯥꯟ ꯇꯧꯕꯗꯣ꯫ ꯈꯪꯉꯦ ꯈꯪꯉꯦ ꯈꯪꯉꯦ ꯑꯩ ꯑꯗꯨ ꯅꯨꯃꯤꯠꯇꯨ ꯀꯗꯥꯏꯗꯅꯣ ꯆꯠꯄꯗꯣ ꯑꯩꯅ꯫ ꯀꯔꯤꯅꯣ ꯑꯪꯅ ꯆꯠꯄꯗꯨꯕꯣ꯫ ꯊꯤꯜꯂ ꯂꯩꯍꯧꯕꯅꯤꯅꯦ ꯑꯩꯅ ꯊꯕꯛ ꯑꯃ ꯆꯠꯄꯗ ꯀꯔꯤ ꯊꯕꯛꯅꯣꯖꯨ
ꯏꯁꯩꯗꯣ ꯈꯪꯕ꯭ꯔꯥ ꯂꯣꯏꯔꯝꯗꯥꯏꯗꯁꯨ ꯑꯩꯖꯨ ꯃꯊꯛꯇ ꯆꯠꯈꯠꯂꯒ ꯀꯩꯅꯣ ꯇꯧꯔꯦ ꯑꯗꯨꯒ ꯀꯩꯀꯩ ꯏꯁꯩ ꯁꯛꯈꯤꯒꯦꯕꯨ ꯈꯪꯗꯦ ꯍꯥꯏꯕ ꯑꯩꯗꯣ
ꯑꯁ ꯅꯪꯗꯤ ꯐꯖꯅ ꯍꯥꯏ ꯑꯣꯏꯔꯦ ꯑꯗꯨꯗꯤ
ꯅꯠꯇꯦ ꯅꯠꯇꯦ ꯍꯥꯏꯗꯤꯅꯦ ꯑꯩꯩꯅ ꯚꯤꯗꯤꯑꯣ ꯚꯤꯗꯤꯑꯣꯕꯨꯗꯤ ꯈꯔ ꯅꯝꯃꯛꯑꯦꯕ ꯑ ꯀꯔꯤ ꯀꯔꯤ ꯏꯁꯩ ꯁꯛꯈ꯭ꯔꯒꯦꯗꯣ ꯍꯥꯏꯗꯤ ꯂꯣꯏꯕ ꯈꯪꯍꯧꯗ꯭ꯔꯦ ꯍꯥꯏꯕ ꯍꯥꯏꯗꯤ ꯑꯁ
ꯎꯝ ꯈꯥꯉ ꯈꯉ ꯌꯥ
ꯃꯅꯤꯡ ꯋꯥꯏꯗꯁꯨ ꯑꯗꯨꯝ ꯂꯩꯔꯕꯅꯤꯅ ꯐꯝꯃꯕ
ꯉꯅꯤ ꯉꯗ ꯍꯥꯏꯥꯏꯕꯩ ꯂꯩꯔ ꯉꯥꯎ ꯍꯥꯏꯥꯏ
ꯅꯠꯇꯦꯍꯦ ꯏꯁꯇꯣꯜꯗꯣ ꯐꯝꯃꯒ ꯂꯩ ꯍꯥꯏꯕ ꯆꯥꯔꯒ ꯑꯗꯨꯝ ꯑꯅꯤ ꯀꯩ ꯈꯪꯗꯕꯅ ꯅ ꯌꯥꯔꯦ ꯀꯩꯅꯣ ꯇꯧꯔꯣ
ꯊꯝꯃꯒꯦ ꯉꯁꯤꯒꯤꯗꯤ
ꯍꯣꯏ ꯍꯣꯏ ꯍꯣꯏ ꯒꯨꯗ ꯅꯥꯏꯠ
ꯎꯝ